ꯇꯥꯏ ꯇꯥꯏꯌꯦ
ꯑ
ꯀꯗ ꯑꯣꯏꯅꯣ
ꯍꯥ ꯅ ꯈꯔ
ꯀꯔꯤ ꯇꯧꯔꯣ ꯂꯩꯕ꯭ꯔꯣ
ꯑꯁ ꯇꯨꯝ ꯍꯧꯒꯠꯄꯗ ꯉꯥꯏꯔꯤꯗ
ꯎꯝ ꯑꯩꯁꯨ ꯍꯧꯖꯤꯛꯇꯪ ꯁꯤꯡꯖꯨ ꯆꯥꯔꯒ ꯄꯨꯛ ꯅꯥꯔꯒ ꯐꯝꯃ ꯂꯩꯕꯅꯤ
ꯑꯣꯍꯣ ꯀꯅꯥ ꯀꯅꯥ ꯆꯥꯏ ꯆꯥꯕ꯭ꯔꯥ
ꯑꯩꯅꯦ ꯑꯩꯅꯦ ꯃꯤ ꯑꯅꯤ ꯑꯍꯨꯝ
ꯑꯣ ꯀꯔꯤ ꯁꯤꯡꯖꯨꯅꯣ
ꯀꯔꯤ ꯍꯥꯏꯕ꯭ꯔꯥ ꯑꯩꯈꯣꯏ ꯂꯣꯟꯗ ꯍꯥꯏꯔꯗꯤ ꯇꯜꯍꯩ ꯇꯝ ꯍꯥꯏꯕ꯭ꯔꯥ
ꯑ
ꯍꯥꯎ꯭ꯔꯅꯦ
ꯎ ꯍꯥꯎꯃꯟꯕ ꯌꯥꯝ ꯆꯥꯈ꯭ꯔꯦ ꯑꯗꯨꯒ ꯄꯨꯛ ꯁꯥꯔ ꯂꯩ ꯍꯧꯖꯤꯛ
ꯑꯣ ꯆꯥꯛ ꯆꯥꯕꯁꯦ ꯊꯦꯡꯉꯤꯀꯣ
ꯅꯨꯡꯊꯤꯅꯤ ꯇꯔꯥ ꯋꯥꯝꯂꯦꯗ
ꯑꯗꯨꯅꯦ ꯅꯨꯡꯁꯤꯤꯟꯒꯤꯅꯦ ꯊꯦꯡꯉꯦꯕ
ꯑꯔꯩ ꯅꯨꯃꯤꯗꯥꯡ ꯄꯨꯡ ꯃꯥꯄꯜ ꯅꯥꯏꯟ ꯊꯥꯔꯇꯤ ꯑꯗꯨꯋꯥꯏꯗ ꯆꯥꯅꯤ ꯅꯨꯃꯤꯗꯥꯡꯒꯤꯗ ꯋ ꯊꯔꯇꯤꯣꯜꯀ
ꯑ ꯌꯨꯝꯗ ꯂꯩꯕ꯭ꯔꯣ
ꯍꯣꯏ ꯌꯨꯝꯗ ꯂꯩꯌꯦꯦ
ꯎꯝ ꯊꯕꯛ ꯆꯠꯇꯦ
ꯊꯕꯪ ꯑꯁꯤ ꯊꯕꯛ ꯁꯨꯇꯤ ꯑꯣꯣꯐ ꯂꯩꯕ
ꯑꯣ
ꯅꯪꯗꯤ ꯏꯝꯐꯥꯜꯗ ꯂꯩꯕ꯭ꯔꯥ ꯆꯤꯡꯗ ꯂꯩꯕ꯭ꯔꯥ
ꯎꯝ ꯃꯄꯥꯟꯗ ꯑꯥ ꯑ
ꯑ ꯎꯝ ꯌꯥꯝ ꯐꯩꯅꯦ ꯍꯟꯗꯛꯀꯤ ꯇꯣꯂꯣꯞ ꯆꯪꯕꯗ ꯅꯪꯒꯤꯁꯨ ꯌꯥꯎꯕ꯭ꯔꯥ ꯀꯗꯤꯄꯥ
ꯁꯥꯃꯟꯕꯒꯤ ꯂꯩꯕ ꯅꯨꯡꯉꯥꯏꯇꯦꯕ
ꯎꯝ ꯎ ꯈꯥꯏꯗꯅꯣ ꯕꯦꯡꯒ꯭ꯂꯣꯔ ꯗꯤꯃꯥꯄꯨꯔ ꯒꯨꯍꯥꯇꯤ ꯗꯦꯜꯂꯤ ꯐ ꯅꯠꯇꯊꯧ
ꯆꯤꯖ
ꯏꯗ ꯂꯩ ꯑꯣ ꯑꯩ ꯒꯨꯍꯥꯇꯤꯗꯗꯤ ꯂꯥꯛꯑꯣ ꯍꯥꯏꯔꯁꯨ ꯑꯃꯨꯛ ꯆꯠꯂꯨꯔ ꯑꯃꯨꯛ ꯍꯟꯅ
ꯑ ꯁ ꯃꯖꯪ ꯀꯃ ꯂꯩ ꯚꯥꯏ ꯋꯥꯔꯦꯕ
ꯑꯩꯒꯨꯍꯥꯇꯤꯗ ꯂꯤꯆꯦꯟ ꯆꯪꯕ ꯀꯥꯟꯗꯀꯣ ꯑꯥꯔꯃꯤꯒꯤ ꯑꯗꯨ ꯆꯠꯄ ꯀꯥꯟꯗ ꯑꯁ ꯐꯦꯟꯁꯦ ꯑꯗꯨꯝ ꯇ꯭ꯋꯦꯟꯇꯤ ꯐꯣꯔ ꯏꯟꯇꯨ ꯁꯦꯚꯦꯟ ꯅ ꯊꯥꯔ ꯂꯩꯕꯁꯦ ꯑꯗꯨꯗꯣ ꯈꯪꯕ꯭ꯔꯥꯅꯤ ꯇꯧꯋꯦꯜꯗꯣ ꯂꯨꯞꯄꯒ ꯍꯛꯆꯥꯡꯗ ꯌꯣꯝꯃꯒ ꯍꯥꯞꯄꯒ ꯇꯨꯝꯕꯅꯦꯕꯀꯣ ꯄꯨꯡ ꯑꯃꯁꯨ ꯐꯥꯔꯗꯤꯦ ꯑꯗꯨꯝ ꯍꯨꯃꯥꯡ ꯁꯧꯔ ꯂꯩꯅꯤ ꯐꯤꯁꯨ ꯂꯣꯏ ꯀꯪꯈ꯭ꯔꯅꯤ
ꯎꯝ ꯍꯣꯏ
ꯁꯤ ꯑꯩꯗꯤ ꯏ ꯁꯤꯖꯤꯟꯅꯗ ꯑꯩꯈꯣꯏꯒꯤ ꯃꯐꯝꯗꯨꯗꯤ ꯗꯥꯏꯔꯦꯛ ꯀꯩꯅꯣ ꯍꯣꯇꯦꯜ ꯕꯨꯛ ꯇꯧꯔꯒ ꯑꯗꯨꯝ ꯆꯪꯕꯨꯅꯦꯅꯕꯀꯣ
ꯎꯝ ꯐꯦꯟꯗꯣ ꯑꯁ ꯅꯨꯡꯁꯥ ꯁꯥꯗꯦ ꯃꯥꯒꯤ ꯅꯨꯡꯁꯤꯠꯇꯨ ꯑ ꯌꯥꯗꯦꯕ ꯏꯗꯦꯕ
ꯎꯝ ꯅꯇꯪꯄꯥꯀ ꯁꯣꯆꯔꯦꯗꯤ ꯦꯃ ꯑꯃ ꯀꯅꯦꯦꯕꯣ ꯍꯥꯎ
ꯃꯤ ꯌꯥꯝ ꯂꯩꯕ꯭ꯔꯣꯅꯦꯅ
ꯑꯩꯈꯣꯏꯗꯤ ꯀꯔꯤ ꯍꯥꯏꯕꯔꯥ ꯐꯦꯃꯤꯂꯤ ꯑꯣꯏꯕꯤꯒꯀꯣ
ꯑꯥ ꯃꯤ ꯌꯥꯝ
ꯌꯥꯝꯝꯃꯦ ꯍꯣꯏ ꯑꯩ ꯃꯤ ꯑꯃꯗ ꯄꯥꯏꯍꯜꯂꯝꯒꯦ ꯅꯪ ꯃꯥꯒ ꯋꯥꯔꯤ ꯁꯥꯟꯅꯝꯀꯣ
ꯅꯅꯅꯦꯦ
ꯑꯩ ꯁꯥꯏ ꯑꯩ ꯅꯨꯄꯤꯒꯆ ꯁꯥ ꯁꯉꯣ ꯍꯗꯤ ꯌꯥꯁꯤꯅ ꯍꯜꯂꯣ ꯑꯥꯎ
ꯍꯜꯂꯣ
ꯇꯥꯕ꯭ꯔꯣ
ꯎꯝ ꯍꯣꯏ
ꯍꯣꯏ ꯇꯥꯏꯌꯦ ꯀꯩꯗꯧꯔꯤꯅꯣ ꯉꯔꯤꯌꯦ ꯉꯔꯤ ꯍꯥ ꯇꯔꯦ ꯆꯔ ꯋꯥꯃꯜ ꯑꯣꯏꯔꯒ ꯁꯧꯟ ꯂꯧꯒꯦ ꯇꯧꯅꯤ ꯁꯟ ꯃꯨꯟ ꯅꯪꯒꯤꯔꯣꯝꯗꯗꯤ ꯃꯤ ꯌꯥꯝ ꯂꯩꯕ ꯃꯥꯜꯂꯦ ꯑꯩꯈꯣꯏ ꯎꯝ ꯀꯩꯅꯣ ꯏꯁꯤꯡ ꯂꯩ ꯒꯤ ꯈꯔ ꯕꯤꯖꯤꯅꯦꯁ ꯃ
ꯑ
ꯆꯥꯅ ꯇꯧꯕ
ꯑꯥ
ꯌꯥꯣꯟꯈꯣꯏꯗ
ꯑꯥ
ꯅꯪꯗꯒꯤ ꯇꯧꯔꯨꯝꯃꯤꯅꯣ
ꯑꯩꯗꯤ ꯑꯗꯨꯝ ꯁꯨꯝ ꯐꯝꯃꯒ ꯂꯩꯌꯦꯦ
ꯑꯂ
ꯑꯣ ꯇꯥꯗ꯭ꯔꯣ
ꯑꯣ ꯎꯝ ꯀꯩꯕ
ꯑ꯭ꯔꯣ
ꯇꯥꯕ꯭ꯔꯣ ꯎꯝ
ꯎꯝ ꯅꯪꯒꯤ ꯅꯦꯠꯗꯣ ꯈꯔ ꯅꯨꯡꯉꯥꯏꯇꯕ ꯃꯥꯜꯂ
ꯑꯦꯣ ꯀ ꯅꯨꯡꯉꯥꯏ ꯑꯣ ꯑꯁꯤ ꯋꯥꯏꯐꯥꯏ ꯑꯅꯛꯄꯗ ꯅꯠꯇ꯭ꯔꯗꯤ ꯐꯔꯛ ꯍꯦꯛꯇ ꯇꯥꯕꯒꯨꯝ ꯃꯄꯥꯟꯅ ꯊꯣꯛꯑꯗꯤ ꯍ
ꯑꯗꯨ ꯃꯥꯏ ꯃꯥꯂꯦ
ꯃꯥꯅꯦ ꯑꯁꯕ꯭ꯔꯣ ꯀꯩꯁꯨ ꯇꯧꯗꯦꯗ
ꯑꯣ
ꯑꯗꯨꯝ ꯑꯉꯥꯡ ꯂꯧꯔꯒ ꯂꯩ
ꯑꯣ ꯅꯣꯡ
ꯁꯥꯕ꯭ꯔꯣꯅ ꯏꯔꯣꯝꯗꯦꯗꯤꯦ ꯉꯁꯥꯁꯨ ꯇꯥꯏꯌꯦ ꯑꯗꯣ ꯈꯖꯤꯛ ꯈꯖꯤꯛꯛꯇꯩꯅ ꯇꯥꯔꯝꯕ ꯉꯥꯏꯍꯥꯛ ꯉꯁꯥꯏ ꯄꯨꯡ ꯑꯃ ꯑꯅꯤ ꯑꯗꯨꯋꯥꯏꯗꯗꯤ ꯀꯟꯅ ꯇꯥꯔꯝꯃꯒ ꯑꯃꯨꯛ ꯎꯅꯨꯡꯁꯥꯗ ꯊꯣꯛꯑꯦ ꯉꯥꯏꯍꯥꯛꯇꯪ ꯃꯤꯅꯤꯠ ꯃꯉꯥꯒꯨꯝꯕ ꯄꯥꯎ ꯐꯥꯗꯦꯗ
ꯑꯣ ꯈꯣꯏꯔꯣꯝꯗꯨꯗꯤ ꯑꯁ ꯊꯥꯕ ꯅ ꯁꯤꯖꯤꯟꯅꯔꯦ ꯅꯣꯡ ꯇꯥꯔꯁꯨ ꯁꯥꯏꯅꯦ
ꯍꯣꯏ ꯃꯄꯥꯟꯗ ꯂꯩꯕ꯭ꯔꯣ ꯍꯣꯏ ꯃꯄꯥꯟꯗ ꯂꯩꯕꯣ ꯎ
ꯆꯥꯛ ꯊꯣꯡꯕ ꯍꯧꯒꯗ꯭ꯔꯣ
ꯍꯧꯔꯅꯤ ꯑꯗꯨꯒꯤꯅꯤ ꯑꯩꯅ ꯁꯩꯎꯟ ꯂꯧꯔꯤꯁꯦ
ꯑꯗꯨꯗꯤ ꯅꯨ ꯄꯤꯒꯤ ꯊꯕꯛꯅꯤꯅꯀꯣ
ꯇꯜꯂꯦꯗ
ꯎꯐ
ꯑꯗꯨ ꯊꯨꯞꯄ ꯄꯥꯗꯦ
ꯅꯪ ꯅꯪ ꯑꯥ ꯁꯪꯕ ꯃꯥꯟꯗ꯭ꯔꯦꯀꯣ ꯑꯗꯨꯗꯤ
ꯎꯝ
ꯊꯕꯛ ꯃꯥ ꯊꯕꯛ ꯌꯥꯝꯕ ꯃꯥꯜꯂꯦ
ꯎꯝ ꯑꯉꯥꯡꯗꯣ ꯂꯥꯎꯔꯒ ꯆꯪꯂꯛꯄ ꯎꯝ ꯑꯗꯨꯒꯤ ꯑꯩꯅ ꯂꯥꯡꯒꯅꯨ ꯇꯞꯅ ꯆꯠꯂꯨ ꯑꯩꯅ ꯇꯞꯅ ꯍꯥꯏꯔꯒ ꯃꯥꯁꯦ ꯄꯥ ꯄꯥ ꯀꯧꯔꯒ ꯆꯈ꯭ꯔꯦ
ꯅꯨꯡꯁꯤꯅꯦ ꯑꯗꯨꯗꯦ ꯑ
ꯆꯍꯤ ꯑꯍꯨꯝꯗꯤ ꯐꯥꯗꯦ ꯑꯗꯨ ꯑꫭꯏꯔꯁꯨ ꯌꯥꯝ ꯃꯆꯤꯟ ꯍꯩꯕꯅ ꯍꯩꯕꯅ ꯉꯁꯥꯏꯁꯨ ꯑꯩꯈꯣꯏꯁꯦ ꯆꯥꯛ ꯆꯥꯔ ꯂꯩꯕ ꯑꯗꫭ ꯅꯣꯏ ꯆꯠ ꯆꯥꯔꯕ꯭ꯔꯣ ꯍꯥꯏꯔꯒ ꯆꯪꯂꯛꯄ ꯃꯥꯁꯦ ꯃꯈꯣꯟꯁꯨ ꯌꯥꯝ ꯆꯥꯎꯋꯦꯕ
ꯎꯝ
ꯍꯩ ꯍꯥꯏꯔꯒ ꯎꯝ ꯍꯥꯎꯕ꯭ꯔꯣ ꯍꯥꯏꯔ ꯍꯣꯏ ꯍꯥꯎꯋꯦ ꯍꯥꯏꯔꯒ ꯀꯅꯥꯅ ꯊꯣꯡꯕꯤꯕ ꯍꯥꯏꯔꯦ ꯑꯗꯨ ꯅꯣꯏ ꯃꯥꯆꯧꯅ ꯊꯣꯡꯕꯤꯕ ꯍꯥꯏꯔꯒ ꯑꯗꯨꯗꯤ ꯅꯣꯏ ꯊꯦꯡꯀ꯭ꯌꯨ ꯍꯥꯏꯕ꯭ꯔꯥ ꯀꯥꯏꯅꯀꯣ ꯑꯩꯈꯣꯏꯗ ꯑꯈꫭꯏꯖꯤ ꯅꫭꯛꯄꯖꯤ
ꯑꯉꯥꯡꯁꯦ ꯃꯣꯏ ꯖꯥ ꯖꯥꯠ ꯍꯥꯏꯕꯅꯦ ꯃꯣꯏꯗꫭ
ꯊꯕꯛꯁꯨ ꯁꯨ ꯁꯦ ꯈ꯭ꯔꯕ
ꯑꯉꯥꯡ ꯂꯥꯏꯕꯁꯨ ꯅꯨꯡꯉꯥꯏꯕꯅꯦ ꯑꯉꯥꯡꯅ ꯂꯩꯃꯤꯟꯅꯕꯗꯨ
ꯑꯁ ꯅꯨꯡꯉꯥꯏꯕ ꯍꯥꯏꯒꯗ꯭ꯔꯥ
ꯊꯕꯛꯇꯤꯀꫭ ꯈꯨꯌꯥꯝ ꯑꯃ
ꯍꯣꯏ
ꯄꯨꯔꯤ ꯃꯊꯦꯜ ꯊꯣꯡꯒꯦ
ꯊꫭꯡꯒꯦ ꯇꯧꯔꯤꯅꯣ ꯑꯗꯨꯗꯤ ꯉꯁꯤꯁꯦ ꯑꯦ ꯀꯣꯕꯤ ꯃꯅꯥꯗꯣ
ꯑꯣ
ꯑꯗꯣ ꯀꯣꯕꯤ ꯃꯅꯥ ꯍꯥꯏꯁꯤꯔꯥ ꯀꯣꯕꯤ ꯃꯁꯣꯏ ꯍꯥꯏꯕꯗꯣ ꯑꯗꯨ ꯊꯣꯡꯒ ꯅꯤ ꯑꯗꯨꯒ ꯎꯝ ꯀꯩꯅꯣ ꯀꯩꯕꯥ ꯁꯎꯟꯗꯣ ꯂꯧꯔꯒ ꯀꯣ
ꯑꯥ
ꯍꫭꯏ ꯍꯥꯎꯚꯅꯤ ꯗꯨꯁꯨ ꯎꯝ ꯑꯁ ꯍꯥꯎꯅꯤꯡꯉꯥꯏ ꯃꯊꯦꯜꯗꯨ ꯂꯩꯇꯕꯒꯤ ꯄꯨꯡꯇꯧ ꯇꯧꯔꯤꯗꯨꯅꯤ ꯑꯩꯈꯣꯏꯗꯤ ꯁꯎꯟꯗꯣ ꯃꯄꯨꯝ ꯃꯄꯨꯝ ꯂꯧꯔꯒ ꯑꯗꯨꯝ ꯀꯪꯉꯦꯕ ꯑꯩꯈꯣꯏ ꯃꯤ ꯌꯥꯝꯌꯥꯝꯕꯒꯤꯀꯣ ꯆꯞ ꯆꯥꯕꯗꯣ ꯑꯗꯨꯝ ꯑꯗꯨꯝ ꯆꯥꯔ ꯂꯣꯏ ꯁꯟ ꯊꯣꯛꯏꯗ ꯀꯨꯏꯗꯦ ꯍꯥꯏꯗꯤ ꯑꯃꯨꯛ ꯔꯧꯕꯗ ꯑꯗꯨꯝꯟꯁꯥꯡ ꯍꯥꯎꯗ꯭ꯔꯁꯨ ꯎꯝ ꯍꯥꯎ
ꯄꯪꯁꯥꯎ ꯁꯥꯎꯅꯁꯨ
ꯀꯁꯨ ꯑꯗꯨꯝ ꯍꯥꯎꯕꯅꯦ ꯑꯩꯈꯣꯏꯁꯦ ꯑꯉꯥꯡꯁꯨ ꯌꯥꯝꯕꯒꯤꯀꯣ
ꯑꯗꯨꯒꯤ ꯑꯗꯨꯝ ꯆꯥꯛ ꯆꯥꯃꯤꯟꯅꯕ ꯍꯥꯏꯕꯁꯦ ꯑꯁ ꯑꯌꯨꯛꯇꯗꯤ ꯑꯩꯈꯣꯏ ꯅꯨꯄꯥ ꯊꯕꯛ ꯆꯠꯈ꯭ꯔꯗꯤ ꯏꯊꯟꯇ ꯑꯗꯨꯝ ꯆꯥꯔꯦ ꯍꯥꯏꯕꯗꯤ ꯃꯣꯏꯗ ꯑꯣꯏꯅ ꯆꯥꯕ ꯑꯉꯥꯡ ꯑꯃꯨꯛ ꯂꯧꯕꯗꯀꯣꯣꯏ ꯆꯥꯕ ꯂꯣꯏꯕꯗ ꯊꯠꯅ ꯆꯥꯕ
ꯑꯣ ꯑꯗꯨ ꯑ ꯅꯣꯏ ꯐꯦꯃꯤꯂꯤꯗ ꯆꯥꯛ ꯊꯣꯡꯕꯁꯦ ꯋꯥꯔꯝꯅꯤꯀꯣ ꯃꯤ ꯑꯃꯒꯤ
ꯋꯥꯏ ꯃꯊꯦꯜ ꯃꯊꯦꯜ ꯇꯧꯗ꯭ꯔꯗꯤ ꯌꯥꯗꯕꯀꯣ
ꯍꯣꯏ
ꯃꯦ